ꯑ ꯙꯃꯥꯜ ꯙꯃꯥꯜ ꯐꯣꯔꯒꯤ ꯐꯤꯂꯝ ꯊꯣꯛꯂꯛꯄꯗꯣ ꯌꯦꯡꯕ꯭ꯔ ꯃꯇꯦꯛ ꯃꯇꯦꯛ
ꯌꯦꯡꯗꯦ
ꯅꯨꯡꯉꯥꯏꯗꯧ ꯃꯥꯂꯦ ꯐꯅꯤ ꯑꯣꯏꯔꯒ ꯑꯩ ꯃꯇꯦꯛ ꯃꯇꯦꯛ ꯃꯇꯦꯛ ꯃꯇꯦꯛ ꯌꯦꯡꯉꯦꯕꯀꯣ ꯌꯦꯡꯕꯗꯣ ꯐꯨꯜꯗꯗꯤ ꯐꯪꯗ꯭ꯔꯦꯕ ꯀꯣꯔꯤꯌꯟꯒꯤꯁꯨꯅꯦ ꯗ꯭ꯔꯃꯥ ꯅꯧꯕ ꯊꯣꯛꯂꯛꯑꯦꯕꯀꯣ ꯍꯦꯔꯣꯗꯨꯅ ꯇꯨ ꯗ ꯕ꯭ꯌꯨꯇꯤꯐꯨꯜ ꯑꯣꯐ ꯌꯨꯒꯤ ꯁꯦꯀꯦꯟ ꯍꯦꯔꯣꯗꯨꯅꯦꯕꯀꯣ ꯍꯦꯔꯣꯅꯤꯕꯨꯗꯤ ꯃꯌꯥꯝ ꯀꯨꯝꯈ꯭ꯔꯦꯕ ꯌꯦꯡꯅꯤꯡꯉꯦ ꯑꯗꯨꯏ ꯑꯗꯨꯒꯤ ꯗ꯭ꯔꯃꯥꯗꯣ ꯌꯦꯡꯅꯤꯡꯉꯦ ꯊꯣꯛꯇꯤ ꯊꯣꯛꯇꯔꯤ ꯈꯤꯇꯪ ꯈꯤꯇꯪ ꯊꯣꯛꯄ ꯍꯧꯔꯦ ꯇ꯭ꯔꯦꯂꯔꯒꯨꯝꯕ ꯊꯣꯛꯑꯦꯕ ꯀꯩꯋꯎꯋꯦꯕꯀꯣ ꯍꯦꯔꯣꯖꯤꯅ ꯑ ꯀꯩꯅꯣ ꯇꯧꯔꯒ ꯃꯣꯏꯁꯦ ꯁ꯭ꯀꯨꯜꯁꯦ ꯀꯥꯃꯤꯟꯅꯕꯅꯦꯕꯥ ꯑꯉꯥꯡ ꯑꯣꯏꯔꯤꯉꯩꯗꯩ ꯀꯣꯏꯅꯕ ꯀꯣꯏꯅꯔꯒ ꯍꯦꯔꯣꯁꯦ ꯋꯥꯔꯤꯗꯣ ꯑꯩꯅ ꯍꯥꯏꯐꯦꯠꯇꯪ ꯈꯛꯄꯤꯗꯀꯣ ꯑꯃꯦꯔꯤꯀꯥꯟꯗ ꯆꯠꯂꯅꯤꯕꯀꯣ ꯑꯗꯨ ꯆꯠꯇ꯭ꯔꯤꯉꯩꯗ ꯃꯥꯁꯦ ꯍꯦꯔꯣꯅꯤꯅ ꯎꯅꯕ ꯑꯗꯨꯝ ꯂꯥꯛꯄꯅꯦꯕꯀꯣ ꯑꯗꯨꯝ ꯊꯣꯛꯇꯕ ꯈꯤꯇꯪ ꯚꯤꯗꯤꯑꯣꯗ ꯁꯣ ꯇꯧꯕꯗꯣ ꯑꯗꯨꯀꯥꯟꯗ ꯅꯨꯄꯤꯁꯦ ꯑ ꯃꯊꯃꯣꯏ ꯀꯥꯏꯔꯅꯤꯗꯅ ꯍꯟꯕꯗ ꯃꯥꯏꯁꯦ ꯔꯤꯕꯜꯂ ꯀꯗꯤꯞꯂ ꯑꯃ ꯇꯥꯕꯅꯦꯕ ꯑꯗꯨ ꯇꯥꯕꯗ ꯒꯥꯔꯤꯅ ꯇꯛꯀꯦ ꯇꯧꯕꯗ ꯃꯄꯥꯅ ꯀꯟꯕꯤꯕ ꯃꯥꯜꯂꯦ ꯃꯥꯅ ꯎꯝ ꯀꯣꯃꯥ ꯂꯩꯕꯗ ꯃꯤꯀꯞ ꯊꯣꯛꯄ ꯀꯥꯟꯗ ꯃꯄꯥꯗꯣ ꯁꯤꯔ ꯂꯩꯔꯝꯃꯅꯦꯕ ꯅꯨꯄꯤꯗꯣ ꯔꯤꯒ꯭ꯔꯦꯠ ꯆꯥꯔꯦꯕ ꯑꯗꯨ ꯃꯥꯅ ꯃꯥꯒꯤ ꯄꯨꯟꯁꯤꯗ ꯑꯃ ꯑꯐꯥꯎꯕ ꯑꯃ ꯑꯣꯏꯒꯦ ꯍꯥꯏꯕꯗꯣ ꯑꯣꯏꯕ ꯐꯪꯉꯔꯣꯏꯕꯀꯣ ꯍꯦꯔꯣꯕꯨꯗꯤ ꯑꯃꯦꯔꯤꯀꯥꯗꯒꯤ ꯊꯣꯛꯑꯒ ꯑꯣꯏꯔꯛꯀꯅꯦꯕ ꯑꯩ ꯅꯪꯕꯨ ꯍꯦꯔꯣꯖꯤꯅ ꯇꯤꯚꯤꯗ ꯑꯩ ꯑꯩꯅ ꯅꯪꯉꯣꯟꯗ ꯎꯅꯕ ꯂꯥꯛꯀꯅꯤ ꯍꯥꯏꯕꯔ ꯀꯩꯅꯣꯝ ꯀꯥꯎꯒꯔꯦ ꯑꯗꯨ ꯍꯥꯏꯕꯗꯣ ꯍꯧꯖꯤꯛ ꯑꯩ ꯊꯣꯛꯂꯛꯑꯕꯅꯤ ꯀꯥꯏ ꯊꯧꯔꯒ ꯑꯗꯨ ꯂꯥꯛꯑꯀꯥꯟꯗꯗꯤ ꯅꯨꯄꯤꯅ ꯑꯦꯁꯦꯞ ꯇꯧꯕꯤꯔꯣꯏꯕꯀꯣ ꯍꯦꯔꯦꯟꯅꯤꯅ ꯅꯨꯡꯗꯤ ꯅꯨꯡꯁꯤꯅꯔꯛꯀꯗꯧ ꯃꯥꯜꯂꯦ ꯃꯥꯏ ꯋꯥꯔꯤꯁꯦ ꯁꯨꯃꯥꯏ ꯇꯧꯔꯒ ꯀꯩ ꯑꯦꯟꯖꯥꯡꯝ ꯊꯣꯡꯒꯦ ꯑꯌꯨꯛꯀꯤ
ꯈꯪꯗꯤꯌꯦ ꯆꯥꯛꯈꯨꯝꯗ ꯆꯪꯗꯤꯌꯦ
ꯑꯩꯠꯍꯥ ꯑꯗꯨꯗꯤ ꯉꯔꯥꯡ ꯅꯨꯡꯗꯥꯡꯗꯤ ꯀꯔꯤ ꯏꯟꯁꯥꯡ ꯆꯥꯒꯦ
ꯍꯣꯔꯦꯟꯗꯤ ꯀꯩ ꯆꯥꯗꯣꯏꯅꯣ
ꯆꯥꯔꯣꯏ
ꯀꯔꯤꯒꯤ
ꯀꯩꯁꯨ ꯇꯧꯗꯦ
ꯑꯆꯥꯕꯣꯠꯅ ꯍꯤꯡꯉꯗꯤ ꯌꯥꯔꯦꯏ ꯅꯥꯁꯛꯇꯣ ꯊꯤꯖꯤꯜꯂꯅꯤ
ꯆꯤꯁꯨ ꯀꯩ
ꯑ ꯀꯣꯜ ꯂꯛꯑꯗꯤ ꯄꯥꯏꯕ ꯌꯥꯒꯗ꯭ꯔꯣ ꯁꯤꯁꯦ
ꯌꯥꯔꯝꯃꯣꯏ
ꯎꯝ ꯏꯆꯦꯅ ꯇꯧꯔꯛꯑꯦꯅꯦ ꯇꯧꯔꯤꯁꯦ ꯀꯩꯅꯣꯒꯤ ꯑꯣꯏꯔꯝꯗꯧ ꯃꯥꯜꯂꯦ ꯑꯩꯅꯅꯦ ꯑꯥꯔꯖꯦꯟꯇꯤꯅꯥꯒꯤ ꯖꯔꯁꯤ ꯂꯩꯔꯛꯑꯣ ꯍꯥꯏꯕꯅꯦꯕ ꯑꯗꯨꯒꯤ
ꯕꯣꯜ ꯄꯣꯔꯝꯗꯥꯏꯗ ꯖꯔꯁꯤ ꯂꯩꯗꯨ ꯀꯩꯒꯤꯅꯣ
ꯅꯃꯥꯏꯗꯨꯗ ꯊꯥꯖꯔꯛꯀꯅꯤ ꯀꯔꯤ ꯄꯣꯔꯝꯗꯥꯏ ꯀꯥꯏꯅ ꯍꯥꯏꯕ ꯌꯥꯕ꯭ꯔꯣ ꯑꯗꯨꯃꯥꯏꯅ ꯍꯦꯛꯇ
ꯄꯣꯕ ꯄꯣꯗꯕ꯭ꯔꯥ ꯌꯦꯡꯉꯨ ꯍꯨꯔꯦꯟ
ꯑꯁ ꯍꯜꯂꯒ ꯑꯃꯨꯛ ꯇꯧꯔꯛꯑꯦ
ꯑꯩꯒꯤꯗ ꯑꯣꯏꯔꯗꯤ ꯌꯦꯡꯉꯗꯧꯕ ꯅꯪꯒꯤ ꯑ
ꯃꯦꯁꯦꯁꯇ ꯍꯥꯏꯌꯣ
ꯉꯁꯤꯁꯤꯗꯣ ꯑꯩ ꯇꯣꯏꯂꯦꯠ ꯆꯪꯉꯨꯕꯩꯅꯦ ꯍꯥꯏꯔꯒꯦꯗ ꯐꯣꯟ ꯃꯄꯥꯟꯗ ꯊꯝꯕꯩꯅꯦ ꯍꯥꯏꯔꯒꯦ
ꯗ꯭ꯌꯨꯗꯤ ꯆꯠꯇꯕ꯭ꯔꯣ
ꯎꯝ ꯍꯣꯂꯤꯗꯦ ꯁꯚꯦꯟꯇꯤꯟꯅ ꯖꯣꯏꯅꯤꯡꯉꯦ ꯑꯩꯈꯣꯏꯗꯣ ꯍꯌꯦꯡꯅꯦ ꯉꯁꯤꯁꯦ ꯇꯦꯖꯨꯒꯤ ꯐ꯭ꯂꯥꯏꯠ ꯂꯩꯇꯦꯕꯀꯣ ꯑꯗꯨꯒꯤ ꯉꯟꯅ ꯂꯥꯛꯄꯅꯦ ꯑꯦꯗꯚꯥꯟꯁꯇ
ꯖꯔꯁꯤꯗꯣ ꯍꯦꯔꯦꯟ ꯂꯤꯗꯀꯦ ꯍꯥꯏꯔꯣ
ꯂꯤꯠꯇꯣꯏꯅꯦ ꯂꯤꯜꯂꯒ ꯀꯞꯄꯗꯣ ꯌꯦꯡꯒꯦ ꯀꯣ ꯍꯣꯔꯦꯟ
ꯑꯩ ꯅꯍꯥꯟꯁꯨ ꯂꯤꯠꯂꯤꯅ ꯅꯍꯥꯟꯒꯤ ꯏꯝꯐꯥꯜꯗ ꯌꯦꯡꯕꯗꯣ ꯑꯗꯨ ꯂꯤꯠꯂꯦ ꯑꯗꯩꯗꯤ ꯒꯣꯜꯁꯦ ꯁꯨꯡꯆꯟ ꯆꯟꯗ꯭ꯔꯕ ꯀꯞꯄꯦ ꯑꯩꯗꯣ ꯀꯞꯄꯒ ꯂꯩꯔꯦ ꯑꯗꯩꯗꯤ ꯑ ꯏꯃꯥꯟꯅꯕꯤ ꯁꯥꯏꯗꯨꯁꯨ ꯅꯣꯛꯑꯦ ꯃꯥꯁꯦ ꯑꯩꯅ ꯀꯞꯄꯗꯣ ꯏꯅꯥꯎ ꯅꯨꯄꯤ ꯈꯣꯏꯗ ꯏꯅꯥꯎ ꯅꯨꯄꯤꯅ ꯄꯨꯡ ꯋꯥꯠꯂꯤꯅꯦ ꯋꯥꯠꯂꯤꯅꯦ ꯀꯩꯝ ꯈꯜꯂꯨꯅꯨ ꯌꯦ ꯑꯗꯩ ꯀꯟꯃꯒꯤ ꯑꯃꯗ ꯔꯣꯅꯥꯜꯗꯣꯈꯩꯒꯤ ꯐꯦꯟ ꯅꯨꯄꯤꯗꯨꯅ ꯄꯪꯂꯥꯎ ꯂꯥꯎꯕ ꯏꯖꯤꯞ ꯍꯣꯏꯅ ꯕꯣꯜ ꯆꯟꯕꯀꯥꯟꯗ ꯑꯗꯨ ꯀꯣꯟꯅꯗꯤ ꯑꯩꯈꯣꯏ ꯅꯨꯄꯥ ꯑꯃꯁꯦ ꯀꯟꯅ ꯂꯥꯎꯔꯛꯄ ꯍꯣ ꯑꯩꯅ ꯑꯩ ꯃꯥꯏꯁꯦ ꯁꯣꯏꯗꯅ ꯍꯥꯏꯕ ꯑꯥ ꯅꯨꯄꯥꯈꯣꯏꯗꯤ ꯀꯩꯅꯣ ꯇꯧꯋꯦ ꯍꯥꯏꯕꯅꯦꯕꯀꯣ ꯄꯥꯏꯔꯝꯃꯣꯀꯣ ꯑꯝꯇ
ꯈꯪꯗ꯭ꯔꯦ ꯈꯪꯗ꯭ꯔꯦ ꯄꯨꯟꯁꯤꯁꯦ ꯁꯨꯃꯥꯏꯅ ꯇꯧꯒꯅꯤ ꯀꯃꯥꯏꯅ ꯁꯦꯝꯗꯣꯏꯅꯣ ꯎꯗ꯭ꯔꯦ ꯆꯥꯛꯁꯤ ꯆꯥꯅꯤꯡꯕ ꯐꯥꯎ ꯇꯔꯦ ꯀꯩꯗꯧꯔꯤꯅꯣ
ꯑ ꯀꯩꯅꯣ ꯇꯧꯕ ꯑꯁꯤ ꯃꯤꯉꯣꯟꯗ ꯀꯣꯜ ꯇꯧꯔꯛꯏꯁꯤꯗꯣ ꯀꯣꯜ ꯄꯥꯏꯗꯦꯅ ꯌꯥꯕ꯭ꯔꯥ ꯌꯦꯡꯁꯤꯔꯣ
ꯃꯤꯁꯦꯁ ꯏꯆꯦꯗ ꯃꯦꯁꯦꯁꯀꯨꯝꯕ ꯀꯩꯅꯣꯝ ꯇꯧꯗꯦꯅꯦ ꯑꯗꯨ ꯏꯅꯦꯅꯦ ꯍꯥꯏꯔꯤꯦ
ꯀꯩꯅꯣꯅꯦꯕꯀꯣ ꯋꯥꯗꯣ ꯑꯗꯨꯝ ꯉꯥꯡꯉꯣꯕ ꯅꯪꯁꯨ ꯑꯦ ꯍꯥꯏꯀꯣ ꯀꯥꯏꯅꯅꯤ
ꯎ ꯑꯃꯣꯛ
ꯌꯣ
ꯄꯥꯏꯌꯣ ꯇꯥꯗ꯭ꯔꯣ ꯍꯣꯔꯦꯟꯗꯤ ꯑꯥꯔꯖꯦꯟꯇꯤꯅꯥ ꯄꯣꯔꯅꯤ ꯏꯪꯂꯪꯂꯦꯟꯅ ꯀꯥꯔꯅꯤ ꯎꯝ ꯑꯦ ꯃ ꯎꯝ ꯑꯄꯜ ꯂꯥꯡ ꯈꯜꯂꯦ ꯑꯗꯨ ꯆꯥꯃꯤ ꯆꯥꯛ ꯂꯥꯃꯤ ꯎꯝ ꯁꯥꯍꯦ ꯁꯥꯎꯅ ꯁꯝꯅ
ꯇꯥꯕ꯭ꯔꯣ
ꯄ ꯍꯥꯏꯣ
ꯑ
ꯁ ꯇꯣ ꯀ ꯃꯥ
ꯑꯩꯗꯤ ꯐꯠꯇꯕꯤꯅꯦ ꯐꯠꯇꯕꯤ
ꯅꯪꯕ꯭ꯔꯣ ꯈꯗꯉꯣ
ꯎꯝ
ꯁꯝꯅꯗ ꯉꯥꯏꯌꯦꯕꯧ
ꯑꯗꯣ ꯑꯩꯈꯣꯏꯒꯤ ꯏꯃꯨꯡꯒꯤꯗꯃꯛꯇꯗꯤ ꯑꯩꯗꯤ ꯄ꯭ꯔꯤꯟꯁꯦꯁꯅꯦ ꯄ꯭ꯔꯤꯟꯁꯦꯁ
ꯈꯔ ꯊꯣꯛꯂꯛꯑꯣ ꯅꯪꯒꯤꯗꯣ ꯁꯥꯎꯟꯗꯣ
ꯑꯩꯒꯤ ꯏꯃꯨꯡꯒꯤꯗꯃꯛꯇꯗꯤꯅꯦ ꯑꯥ
ꯑꯣ
ꯑꯉꯥꯡ ꯃꯥꯜꯂꯦ ꯑꯉꯥꯡꯒꯤ ꯀꯣꯛ ꯃꯥꯜꯂꯦ ꯍꯥꯏꯁꯦ ꯎ ꯍꯥꯏꯗ꯭ꯔꯤꯕ ꯑꯩꯉꯣꯟꯗ ꯍꯥꯏꯗꯤ ꯈꯪꯗꯦꯕꯀꯣ ꯑꯉꯥꯡ ꯑꯣꯏꯔꯤꯉꯩꯗꯒꯤ ꯁꯨꯝ ꯑꯉꯥꯡ ꯑꯣꯏꯅ ꯑꯗꯨꯝ ꯂꯩꯔꯛꯄꯗꯣ ꯏꯃꯨꯡꯗ ꯑꯇꯣꯝꯕꯤꯒ ꯑꯣꯏꯁꯤꯜꯂꯦꯕꯣ ꯑꯗꯩꯗꯤ ꯑꯩꯁꯦ ꯀꯥꯂꯦꯟꯗꯁꯨ ꯑꯗꯨꯝ ꯂꯩꯔꯦꯗ ꯑꯩꯣꯏ ꯏꯄꯨ ꯀꯩ ꯌꯨꯝꯗ ꯑꯗꯨ ꯅꯨꯄꯥ ꯉꯥꯛꯇ ꯄꯣꯛꯑꯦꯕ ꯏꯆꯦꯗꯨꯁꯨ ꯃꯌꯨꯝꯗ ꯂꯩꯇꯦꯗꯅ ꯑꯗꯩꯗꯤ ꯑꯃꯨꯛ ꯃ ꯌꯨꯝ ꯄꯥꯟ ꯊꯣꯛꯣꯛꯈ꯭ꯔꯦꯗ ꯑꯩ ꯑꯗꯨꯝ ꯅꯥꯎꯊꯤ ꯁꯥꯕꯗꯣ ꯑꯗꯨꯗ ꯑꯗꯨꯝ ꯂꯩꯈ꯭ꯔꯕꯗꯣ ꯑꯗꯣ ꯍꯧꯖꯤꯛ ꯑꯗꯨꯝ ꯑꯉꯥꯡꯒꯤ ꯇꯥꯏꯞꯇ ꯅꯣꯏꯅ ꯇ꯭ꯔꯤꯠ ꯇꯧꯕꯗꯨꯗꯀꯣ
ꯑꯗꯨꯒ ꯑꯗꯨꯒ ꯀꯩꯒꯤ ꯑꯩꯅ ꯑꯉꯥꯡ ꯑꯉꯥꯡ ꯑꯉꯥꯡ ꯑꯗꯨꯃꯥꯏꯅ ꯇꯧꯅ ꯈꯣꯠꯅ ꯍꯥꯏꯔ ꯅꯪ ꯀꯩꯅꯧꯕꯒꯤ ꯁꯥꯎꯏꯕ ꯑꯗꯨꯗ
ꯃꯁꯥꯒꯤ ꯑꯩꯗꯤ ꯑꯉꯥꯡꯒꯤ ꯇꯥꯛꯞꯇ ꯂꯩꯔꯒ ꯑꯩꯉꯣꯟꯗ ꯅꯨꯡꯉꯥꯏꯖꯕꯗꯣ ꯑꯗꯨꯗꯣ ꯅꯪꯅ ꯃꯨꯊꯠꯄꯤꯒꯦ ꯇꯧꯕꯒꯤ
ꯎꯝ ꯃꯨꯊꯠꯄꯤꯒ ꯇꯧꯕꯤꯕꯒꯦ ꯀꯥꯏ ꯃꯨꯊꯠꯂꯒꯦꯍꯦ ꯃꯨꯠꯊꯠꯂꯅꯤꯍꯦ ꯌꯥꯝ ꯑꯩꯅ
ꯅꯠꯇꯦ ꯑꯗꯨꯗ ꯆꯩꯔꯛꯄꯗꯣ ꯑꯗꯨꯀꯥꯟꯗꯅ ꯋꯥꯈꯟꯗꯣ ꯃꯊꯟꯗ ꯎꯝ ꯋꯥꯈꯜ ꯅꯨꯡꯉꯥꯏꯖꯗꯕ ꯍꯥꯏꯇꯥꯔꯦꯕꯣ ꯑꯗꯨꯅꯦꯅ
ꯈꯪ ꯅꯨꯡꯉꯥꯏꯇꯕ ꯐꯥꯏ
ꯃꯅꯦ
ꯗꯤ ꯃꯛꯠ ꯄꯅꯤ ꯄꯔꯦ
ꯈꯪꯗꯦ ꯀꯞꯄꯩꯗ ꯅꯪ ꯀꯞꯇꯣꯏꯅꯦ
ꯀꯄ꯭ꯔ ꯅꯪ ꯀꯄ꯭ꯔ ꯌꯥꯝ
ꯑꯩꯅ ꯉꯝꯃꯒꯅ ꯂꯨꯄꯥ ꯆꯅꯤ ꯄꯤꯔꯛꯀꯗꯕ ꯅꯪꯅ ꯉꯝꯒꯅ ꯂꯨꯄꯥ ꯆꯥꯝꯃ ꯄꯤꯔꯛꯀ
ꯑꯗꯨ ꯑꯗꯨ ꯍꯥꯏꯅꯕꯗ ꯌꯥꯎꯅꯤꯡꯗꯦ
ꯍꯥꯥ
ꯑꯗꯨ ꯍꯩꯅꯕꯗ ꯌꯥꯎꯅꯗꯤ
ꯇꯩꯅ ꯌꯥꯅꯗꯦꯕ ꯑꯩ ꯍꯧꯖꯤꯛ ꯍꯥꯏꯅꯤ ꯀꯩꯅꯣ ꯁꯥꯟꯅꯗ꯭ꯔꯤ ꯀꯩꯅꯣ ꯎꯝ ꯍꯧ ꯍꯥꯏꯅꯤ ꯀꯩꯅꯣ ꯑꯃ ꯁꯥꯟꯅꯗ꯭꯭ꯔꯔꯤ ꯀꯩꯅꯣ
ꯁꯗ꯭ꯔꯁ ꯁ ꯐꯩ ꯋꯥꯟ ꯁꯥꯏꯒꯒꯥꯗꯤ ꯂ
ꯑꯦꯁ ꯑꯩ ꯑꯄꯤ
ꯇꯪꯒꯤ ꯃꯤꯅꯤ
ꯌꯥꯝ ꯋꯥꯟ ꯇꯥꯏꯝꯅꯅꯪ ꯃ ꯊꯤ ꯍꯥꯏꯦꯟ ꯇ ꯎꯝ ꯎꯝ ꯎꯝ ꯑꯩ ꯑꯩꯁꯦ ꯉꯁꯤꯁꯦ ꯑꯁꯦꯡꯕꯩ ꯅꯪꯉꯣꯟꯗ ꯀꯩꯅꯣ ꯇꯧꯕꯗꯣ ꯑꯗꯨꯗ ꯕꯀꯣ ꯄꯨꯡꯗꯣ ꯌꯎꯗꯧꯔꯦꯗꯅ
ꯄ꯭ꯔꯣꯃꯣ ꯇꯥꯛꯁꯇꯣ ꯑꯦꯝ ꯑꯦꯜꯒꯤ ꯃꯣꯕꯥꯏꯜ ꯑꯦꯖꯦꯟꯒꯤ ꯑꯗꯨꯗꯣ
ꯑꯦꯝ ꯑꯦꯒꯤꯔꯣ ꯑꯦꯝ ꯑꯦꯒꯤꯔꯣ ꯅꯪ ꯉꯁꯥꯏ ꯇꯧꯔꯤꯗꯣ
ꯍꯥꯏ ꯑꯅ ꯍꯗ
ꯑꯩꯗꯤ ꯑꯩꯗꯤ ꯑꯩꯗꯤ ꯉꯔꯥꯡ ꯉꯔꯥꯡ ꯉꯔꯥꯡꯒꯤꯁꯨ ꯉꯔꯥꯡ ꯉꯔꯥꯡꯗꯒꯤ ꯇꯧꯗ꯭ꯔꯤ
ꯑꯗꯨꯗꯒꯤ ꯑꯩꯒꯤ ꯑꯦꯀꯥꯎꯟꯗꯣ ꯆꯪꯉꯒ ꯑꯃꯠꯇ ꯇꯧꯕꯤꯔꯝꯃꯣ ꯍꯥꯏꯒꯦ ꯇꯧꯕ ꯑꯗꯨ ꯄꯨꯡꯗꯨꯅ ꯌꯧꯕ ꯍꯟꯈ꯭ꯔꯕ ꯑꯩꯗꯣ ꯀꯩꯅꯣ ꯏꯄꯤ ꯏꯁꯀꯤꯟ ꯑꯃ ꯂꯧꯒꯦ ꯇꯧꯕ ꯑꯗꯨꯗ ꯅꯉꯣꯟꯗ ꯆꯪꯉꯒ ꯇꯧꯕꯤꯔꯝꯃꯣ ꯑꯩ ꯁꯣꯝꯗ ꯈꯨꯠ ꯁꯪꯗ꯭ꯔꯕ ꯍꯧꯒꯠꯄꯁꯨ ꯌꯥꯝ ꯉꯁꯤ ꯌꯥꯎꯍꯧꯁꯨ ꯌꯥꯝ ꯊꯦꯡꯉꯦꯕ ꯑꯩꯗꯣ ꯄꯨꯡ ꯇꯔꯥ ꯍꯦꯜꯂꯒ ꯇꯔꯥꯃꯥꯊꯣꯏꯗ ꯍꯧꯒꯠꯂꯦꯕ ꯑꯗꯩꯗꯤ ꯑꯥ ꯕ꯭ꯔꯁ ꯅꯨꯡ ꯇꯧꯕ ꯀꯩꯀꯩ ꯇꯧꯔꯦ ꯑꯗꯒꯤ ꯑꯩꯈꯣꯏ ꯏꯆꯦꯅ ꯅꯥꯀꯨꯞꯄꯤ ꯃꯌꯥꯝ ꯄꯨꯔꯛꯑꯦꯕꯀꯣ ꯑꯗꯨꯗꯣ ꯁꯦꯝꯃꯤꯉꯩꯗ ꯄꯨꯡꯗꯣ ꯑꯥ ꯌꯧꯈ꯭ꯔꯕ ꯑꯗꯩ ꯅꯪꯗꯣ ꯉꯥꯏꯍꯥꯛꯇꯪ ꯆꯪꯉꯒ ꯇꯧꯕꯤꯌꯣ ꯍꯥꯏꯒꯦ ꯇꯧꯕ
ꯀꯧ ꯀ ꯀꯧꯦ ꯌꯥꯎꯁꯨꯗꯣ
ꯑꯗꯣ ꯃꯁꯥ ꯎꯝ ꯍꯣꯏ ꯅꯪꯅ ꯑꯗꯣ ꯑꯩ ꯈꯪꯗ꯭ꯔꯤꯕꯩꯅꯦ ꯈꯪꯗꯦ ꯑꯩꯅ ꯅꯪꯁꯦ ꯑꯩ ꯈꯪꯅꯕ꯭ꯔꯅ ꯈꯟꯕꯅꯦ ꯑꯗꯣ ꯈꯪꯉꯝꯗ꯭ꯔꯦ ꯑꯩ ꯃꯁꯥꯒꯤ ꯁꯣꯔꯠ ꯇꯦꯝꯄꯔ ꯂꯩꯖꯩꯕ ꯉꯥꯏꯍꯥꯛꯇꯪꯗꯨꯗ ꯄꯪ ꯁꯥꯔꯅꯤꯗ ꯇꯔ ꯇꯧꯔꯅꯤ ꯑꯗꯨꯒ ꯃꯊꯟꯇ ꯏꯪꯉꯅꯦꯕ
ꯑꯗꯨꯅ ꯅꯪꯅ ꯂꯥꯛꯜꯂ ꯅꯪ ꯁꯥꯟꯅꯀꯗ ꯅꯠꯇ꯭ꯔꯣ
ꯑꯗꯨ ꯀꯨꯏꯅ ꯇꯤꯟꯅꯔꯒ ꯑꯩꯁꯦ ꯀꯝꯕ ꯃꯤꯅꯁꯨ ꯈꯪꯗꯕ